ꯑ
ꯎ
ꯔꯁ
ꯂꯥꯁ ꯌꯥꯝꯝ ꯍꯥ ꯂꯁ ꯃꯥ ꯂꯀꯦꯗꯣ
ꯅꯪꯅ ꯄꯥꯝꯃꯤꯔꯣ
ꯑꯩꯒ ꯏꯃꯥꯟꯅꯕꯤꯗꯨꯒꯤ ꯏꯃꯥꯟꯅꯕꯤꯗꯨꯁꯨ ꯃꯁꯛ ꯎꯖꯕꯅꯦꯕ ꯃꯤꯒ ꯋꯥꯅ ꯆ ꯍꯥꯎꯕꯗ ꯀꯔꯅꯃ ꯑ ꯃꯥꯏꯗꯤ ꯍ ꯍꯥꯏꯦ ꯐ ꯍꯥꯏꯦ ꯍ ꯃꯥꯏꯗꯤ ꯂꯩ ꯍꯥꯏꯗꯨꯅꯦ ꯃꯥꯁ ꯌꯥꯝ ꯀꯟꯅ ꯇꯧꯒꯅꯦ ꯌꯥꯎ ꯍꯩ ꯍꯥꯏꯕ ꯑꯗ ꯃ ꯊ ꯀꯥꯏ ꯍꯥꯏꯦ ꯍꯥꯏꯁꯨ ꯉꯒꯛꯇ ꯃ ꯋꯥꯁ ꯇꯅꯒꯒꯗꯤ ꯊꯗꯣ ꯐꯅ ꯌꯥꯧꯁꯨ ꯆꯧꯔ ꯆ ꯐ ꯆꯧ ꯀ ꯅꯪ ꯍꯕ꯭ꯔꯣ ꯅꯪ ꯍꯥꯕ꯭ꯔꯣꯩꯅ
ꯁꯨꯝ ꯑꯊꯤ ꯊꯤ ꯇꯧꯕ ꯋꯥꯔꯦ
ꯁꯗꯦ ꯂꯣꯏꯅꯦꯦ ꯀꯥꯏ ꯎ
ꯑꯗꯣ ꯅꯪ ꯍꯧꯖꯤꯛꯀꯤꯗꯣ ꯀꯃꯥꯏꯅ ꯐꯥꯗꯣꯏꯅꯣ
ꯃ
ꯏꯃꯥ ꯐꯥꯕꯒꯤ ꯄ꯭ꯂꯥꯟ ꯇꯧꯔꯛꯑꯣ ꯅꯪ ꯕꯦꯡꯀꯣꯛꯀꯤꯗꯣ ꯃꯃꯤꯡ ꯀꯩ ꯀꯧꯋꯦꯕ
ꯇꯔꯃꯅꯠꯇ꯭ꯔ
ꯀꯌꯥ
ꯑꯃꯥꯎ ꯇꯕ
ꯀꯅꯥꯝꯇꯥ
ꯌꯥꯝꯅ ꯆ ꯍꯥꯏ
ꯀꯅꯥꯝꯇ ꯉꯥꯎꯔꯛꯇ꯭ꯔꯔꯥ ꯀꯅꯥꯝꯇ ꯉꯥꯎꯔꯛꯇ꯭ꯔꯕꯣ ꯅ ꯍꯥꯏꯁꯦ ꯍꯜꯂꯣ